ꯇꯥꯕ꯭ꯔꯣ ꯍꯜꯂꯣ ꯇꯥꯕ꯭ꯔꯣ ꯍꯜꯂꯣ ꯍꯜꯂꯣ ꯍꯜꯂꯣ ꯇꯥꯕ꯭ꯔꯣ
ꯇꯥꯕ꯭ꯔꯣ
ꯍꯜꯂꯣ ꯑꯉꯥꯡꯇꯤ ꯅꯦꯠꯋꯥꯔꯛ ꯇꯣ ꯌꯥꯝꯅ ꯅꯨꯡꯉꯥꯏꯕ ꯃꯥꯜꯂꯦ
ꯑꯩꯒꯤ ꯃꯈꯣꯟ ꯇꯥꯗꯦ
ꯑꯥ
ꯍꯜꯂꯣ ꯍꯜꯂꯣ
ꯀꯥꯈꯟ ꯗꯤ ꯍꯜꯂꯣ
ꯍꯜꯂꯣ ꯇꯥꯕ꯭ꯔꯣ
ꯇꯥꯔꯕ ꯇꯥꯔꯕꯣ
ꯍꯣꯏ ꯇꯥꯌꯦ
ꯎꯝ ꯑꯩ ꯉꯁꯥꯏꯗꯒꯤ ꯌꯥꯝ ꯂꯥꯡꯉꯤꯗꯨ ꯇꯥꯗꯕ꯭ꯔꯥ
ꯍꯥꯥ
ꯍꯧꯖꯤꯛ ꯈꯛꯇꯔ ꯅꯪ ꯇꯥꯏꯖꯦ
ꯉꯁꯥꯏꯗꯒꯤ ꯇꯥꯔꯦ ꯑꯩꯗꯤ
ꯑꯦ ꯑꯩ ꯅꯪ ꯍꯥꯏꯕ ꯁꯨꯇꯥ ꯇꯥꯗꯦ
ꯈꯪꯗꯦ ꯅꯦꯠꯋꯥꯔꯛ ꯈꯔ ꯕꯦꯔꯥ ꯀꯥꯕꯦꯔꯥ ꯈꯪꯗꯦ ꯀꯣ ꯃꯊꯥ ꯊꯥꯔꯨꯔꯦ ꯑꯩ ꯍꯧꯖꯤꯛ ꯈꯪꯕ꯭ꯔ ꯀꯩꯗꯧꯔꯤꯅꯣ
ꯀꯩꯝ ꯇꯧꯗꯦ ꯆꯥ ꯂꯣꯜꯂꯝꯕ
ꯊꯕꯛ ꯆꯤꯟꯕꯤꯅꯤꯗ ꯅꯪꯗꯤ
ꯊꯕꯛ ꯌꯥꯝꯅ ꯆꯤꯟꯂꯤ ꯑꯩꯈꯣꯏ
ꯂꯥꯛꯅꯤꯉꯥꯏ ꯀꯨꯏꯗ꯭ꯔꯕꯅꯤꯅ ꯆꯤꯜꯍꯧꯔꯣ ꯆꯤꯜꯍꯧꯔꯣ
ꯎꯝ ꯀꯏꯗ꯭ꯔꯦ ꯉꯁꯤ ꯀ꯭ꯂꯥꯁ ꯆꯠꯂꯨꯕ꯭ꯔꯣ
ꯁꯟꯗꯦꯅꯦ ꯀꯔꯤꯅꯣ ꯅꯪꯁꯨ
ꯑꯣ ꯑꯣ ꯉꯁꯤ ꯁꯟꯗꯦꯅꯤꯀꯣ ꯑꯩꯩꯅ ꯅꯪ ꯉꯁꯥꯏ ꯐꯣꯟ ꯇꯧꯔꯛꯄꯗ ꯀꯣꯂꯦꯖ ꯆꯠꯂꯨꯝ ꯆꯠꯂꯝꯒꯅꯤ ꯄꯣꯊꯥꯔꯣꯒꯥꯏ ꯍꯥꯏꯔꯤꯅꯤ ꯗꯠ
ꯄꯣꯊꯥ ꯃꯟꯕꯒꯤ ꯍꯧꯖꯤꯛꯇꯤ ꯍꯧꯒꯠꯂꯒ
ꯎꯝ
ꯍꯧꯔꯦꯅꯦ ꯑꯃꯨꯀꯥ
ꯑꯗꯨꯅꯦ ꯑꯗꯣ
ꯍꯧꯖꯤꯛ ꯆꯥꯛꯂꯥꯝꯃꯤꯅ ꯑꯃꯨꯛ ꯀꯥꯎꯔꯛꯂꯒ ꯆꯥꯛ ꯆꯔꯒ ꯃꯣꯔꯣꯛ ꯇꯣ ꯈꯔ ꯁꯥꯄꯤꯕ ꯄꯨꯛ ꯅꯕꯅ ꯂꯣꯏꯔꯦ
ꯀꯩꯅꯣ ꯆꯥꯛ ꯆꯥꯛ ꯆꯥꯗ꯭ꯔꯤꯕꯣ ꯀꯩꯅꯣ ꯍꯧꯖꯤꯛ ꯆꯥꯛ ꯆꯥꯏꯔꯣ ꯆꯔꯥ ꯋꯥꯂꯤꯔꯣ
ꯆꯥꯛ ꯆꯥꯕ꯫
ꯃꯨꯀ ꯆꯥꯛꯂꯥꯝꯕꯒꯤꯀꯣ꯫
ꯎꯝ꯫
ꯆꯥꯕ ꯌꯣꯡꯆꯥꯛ꯫ ꯐꯪꯉ ꯑꯌꯨꯛꯇ ꯌꯣꯡꯆꯥꯛꯀ ꯉꯥꯒ ꯃꯣꯔꯣꯛ ꯃꯦꯠꯄ꯫ ꯑꯗꯨꯒ ꯈꯔ ꯊꯥꯝꯔꯝꯕ ꯑꯩꯅ꯫
ꯀꯩꯅꯣꯔꯣ ꯑꯔꯤꯕ꯫
ꯑ ꯃꯥꯒꯤ ꯃꯄꯨꯝꯗꯣ꯫
ꯑ꯫
ꯍꯣꯏꯔꯒ ꯀꯪꯍꯜꯂꯒ ꯏꯁꯤꯡ ꯇꯤꯟꯕ ꯃꯇꯝꯗ ꯇꯧꯊꯣꯛꯑꯦꯕ ꯌꯣꯡꯆꯥꯛꯇꯣ꯫
ꯎꯝ꯫
ꯑꯗꯨꯆꯥꯕ ꯌꯥꯝ ꯍꯥꯎꯋꯦ ꯑ꯫
ꯑꯣ ꯑꯗꯨꯁꯨ ꯌꯣꯜꯍꯧꯕꯅꯤꯅꯦ꯫ ꯑꯗꯨ ꯑꯗꯨ ꯆꯥꯐꯝ ꯈꯪꯗꯦ ꯑꯩ ꯑꯗꯨ ꯅ ꯇꯥꯜꯂꯤ꯫
ꯍꯥꯎꯋꯦ ꯑꯩꯗꯤ ꯌꯥꯝ ꯌꯣꯡꯆꯥꯛ ꯍꯥꯏꯔꯗꯤ꯫
ꯑꯗꯨꯕꯨ ꯁꯤꯡꯖꯨ ꯆꯥꯔꯒ ꯁꯤꯡꯖꯨ ꯇꯧꯔ ꯆꯥꯕ ꯍꯥꯎꯕ ꯑꯗꯨꯕꯣ꯫
ꯎꯝ ꯑꯁ ꯃꯤꯃꯤ ꯁꯤꯡꯖꯨꯗꯒ ꯍꯥꯞꯄꯒ ꯆꯥꯕ ꯈꯨꯨꯍꯥꯎꯗꯣ꯫
ꯁꯤꯁ ꯂꯩꯔꯤꯛꯁꯤꯒ ꯈꯪꯗꯦꯅꯦ ꯄꯦꯛꯀꯦꯠ ꯂꯩꯍꯧꯕ ꯌꯣꯜꯍꯧꯕ꯫
ꯑꯣ ꯑꯀꯪꯕꯗꯨꯔ꯫
ꯑꯣ ꯑꯗꯨꯒ ꯑꯩ ꯑꯥ ꯑꯗꯨꯒ ꯑꯩ ꯀꯩꯅꯣꯝ ꯍꯪꯒꯦ ꯅꯣꯏ ꯁꯧꯒ꯭ꯔꯤ ꯃꯔꯨꯗꯣ꯫ ꯅꯣꯏꯗ ꯌꯣꯟꯕꯗꯨꯅ ꯀꯃꯥꯏꯅ ꯇꯧꯒꯦ ꯍꯥꯏꯕ ꯁꯧꯒ꯭ꯔꯤ ꯃꯔꯨꯗꯣ ꯅꯪꯅ ꯇꯧꯕꯗꯨ ꯄꯨꯛꯈꯥꯏꯗꯅ꫰꫰ ꯑꯗꯨꯗꯣ ꯁꯧꯒ꯭ꯔꯤ ꯃꯔꯨꯗꯣ ꯂꯩꯔꯒ ꯃꯩꯗ ꯉꯧꯔꯤꯔꯕ꯫
ꯅꯠꯇꯦꯍꯦ ꯄ꯭ꯔꯣꯁꯦꯁ ꯁꯥꯡꯅ ꯂꯩꯕꯅꯤ ꯃꯥꯒꯤ꯫
ꯑꯣ ꯅꯣꯏꯗ ꯈꯛꯇꯪ ꯇꯣꯉꯥꯟꯅ ꯌꯣꯟꯕ꯭ꯔꯕ꯫
ꯑ ꯃꯣꯏꯗꯣ ꯊꯣꯡꯉꯥꯅꯤꯀꯣ꯫
ꯎꯝ꯫
ꯎꯝ ꯊꯣꯡꯂꯅꯤ ꯑꯗꯨꯒ ꯏꯁꯇꯤꯝ ꯇꯧꯒꯅꯤꯕ꯫ ꯏꯁꯇꯤꯝ ꯇꯧꯕ ꯂꯣꯏꯔꯒ ꯑꯥ꯫ ꯊꯣꯡꯕ ꯂꯣꯏꯔꯅꯤ ꯐꯔꯁꯇ ꯊꯣꯡꯉꯅꯤ ꯑꯗꯨꯒ ꯏꯁꯇꯤꯝ ꯇꯧꯔꯅꯤ꯫ ꯃꯅꯥ ꯑꯃꯁꯦ ꯖꯪꯒꯜꯗꯒꯤ ꯂꯥꯎꯒꯅꯦ ꯄꯥ ꯑꯗꯨ ꯃꯅꯥꯗꯣ꯫
ꯎꯝ꯫
ꯑꯗꯨꯗ ꯂꯧꯊꯣꯛꯑꯒ ꯏꯁꯤꯟ ꯇꯧꯒꯅꯤ ꯑꯗꯨ ꯂꯣꯏꯔꯒ ꯃꯩꯒꯤ ꯃꯅꯥꯛꯇꯣ ꯃꯩꯒꯤ ꯃꯅꯥꯛꯇ ꯑ ꯃꯊꯥꯛꯇ ꯁꯤ ꯑ ꯐꯥꯎꯔꯅꯤꯕ ꯃꯥꯒꯤꯁꯦ꯫
ꯎꯝ꯫
ꯇꯨ ꯂꯣꯏꯔꯒ꯫ ꯎꯝ ꯐ꯭ꯔꯦꯁ ꯑꯣꯏꯅ ꯆꯥꯅꯤꯡꯕ ꯈꯣꯏꯒꯤꯗꯤ ꯐ꯭ꯔꯦꯁꯇ ꯑꯣꯏꯅ ꯊꯦꯝꯕ ꯌꯥꯔꯅꯤ꯫ ꯑꯗꯨ ꯂꯣꯏꯔꯒ ꯎꯝ ꯀꯪꯍꯟꯕꯅꯤ ꯑꯗꯨꯒ ꯑꯩꯈꯣꯏ ꯑꯩꯉꯣꯟꯗ ꯊꯥꯕꯗꯨꯗꯤ ꯀꯪꯍꯜꯂꯤꯗꯅ ꯀꯪꯍꯟꯕ ꯂꯣꯏꯔꯒ ꯑꯃꯨꯛꯀ ꯐꯥꯎꯔꯅꯤ ꯅꯨꯡꯁꯥꯗ ꯅꯨꯡꯁꯥꯗ ꯐꯥꯎꯔꯒ꫰꫰ ꯐ꯭ꯔꯥꯏ ꯇꯥꯎꯕꯒꯨꯝꯅ ꯀꯣ ꯑꯃꯔꯛ ꯐ꯭ꯔꯥꯏ ꯇꯧꯔꯅꯤ꯫ ꯑꯗꯨꯒ ꯂꯣꯏꯔꯦ ꯃꯇꯝ ꯌꯥꯝ ꯆꯪꯕꯅꯦ꯫ ꯎꯝ ꯑꯗꯨ ꯑ ꯍꯧꯖꯤꯛ ꯅꯣꯏ ꯃꯐꯝꯗ ꯌꯣꯟꯕꯗꯗꯤ ꯃꯨꯟꯗ꯭ꯔꯤꯑꯦꯕ꯫
ꯍꯣꯏ ꯑꯗꯨꯒ ꯊꯥꯅꯕ ꯃꯔꯨ ꯉꯥꯛꯇ ꯑꯣꯏꯅ ꯌꯣꯟꯕ ꯃꯥꯜꯂꯦꯕ ꯑꯈꯣꯏꯗꯗꯤ꯫
ꯑꯣ꯫ ꯑꯗꯨꯒꯤ ꯑꯩꯁꯨ ꯍꯟꯗꯥꯛ ꯑ ꯊꯥ ꯊꯥꯕꯤꯌꯣꯅꯗꯤ ꯍꯥꯏꯗꯤ ꯍꯥꯏꯈ꯭ꯔꯕꯅꯦ ꯌꯨꯝꯗ꯫ ꯌꯦꯟꯕꯨꯝꯗꯨꯒ꯫ ꯌꯦꯟꯕꯨꯝ ꯍꯥꯏ
ꯌꯦꯟꯕꯨꯨꯝ ꯑꯣ ꯀꯥꯔꯤ ꯌꯦꯠꯇ
ꯋꯥꯔꯤꯉꯦ ꯌꯥꯝꯅ ꯑꯗꯨꯀꯤ
ꯅꯛ ꯑꯃꯗꯤꯀꯣ ꯑꯩ ꯑꯩꯒꯤ ꯀꯩꯅꯣꯗ ꯍꯥꯄꯛ ꯌꯥꯒ ꯇꯧꯕ
ꯎꯝ ꯎꯝ
ꯍ
ꯑꯁ ꯑꯩꯗꯤ ꯍꯩ ꯑꯃꯥꯗꯨ
ꯎꯝ
ꯄꯨꯍꯞꯅꯤꯡꯉꯦꯕ ꯌꯥꯝꯅ
ꯑꯣ ꯀꯩꯅꯣ ꯅꯨꯡꯒꯥꯡ ꯍꯩꯔꯣ
ꯑꯥ
ꯍ
ꯑꯗꯨ ꯎꯄꯥꯏ ꯂꯩꯏꯔꯣꯏ ꯃꯥꯟꯗ꯭ꯔꯦꯕ
ꯅꯪ ꯅꯍꯥꯟꯅ ꯍꯥꯏꯔꯝꯝꯕꯗꯤ ꯅꯍꯥꯟꯅ ꯊꯥꯔꯛꯝꯃꯒ ꯁꯤꯗ ꯌꯧꯔꯝꯑꯝꯕꯁꯨ ꯌꯥꯏ
ꯑꯩ ꯌꯥꯎꯔꯒ ꯅꯪ ꯅꯥꯒꯥ ꯃꯄꯥꯜꯒꯨꯝꯕꯗ ꯂꯩꯌꯦꯅ ꯅꯥꯒꯥ ꯃꯄꯥꯜꯇꯣ ꯑꯗꯨꯒꯨꯝꯕ ꯆꯠ ꯏꯄꯥ ꯑꯣꯏꯔꯗꯤ ꯏꯆꯦ ꯑꯩꯉꯣꯟꯗ ꯆꯥꯠꯇꯤ ꯆꯥꯠꯍꯟꯕ ꯌꯥꯅꯤ ꯑꯗꯨ ꯅꯪꯒꯤ ꯕꯦꯛꯀꯨꯝꯕꯗꯣ ꯂꯨꯝꯒꯦꯔꯥ
ꯀꯌꯥꯝ ꯂꯨꯝꯒꯦꯕ ꯑꯗꯣ ꯑꯩꯒꯤꯁꯨ ꯈꯪꯗꯦꯀꯣ ꯑꯩ ꯏꯁꯇꯨꯗꯦꯟꯒꯤꯗ ꯀꯛꯑꯦ ꯑꯗꯨ ꯌꯥꯝ ꯂꯨꯝꯃꯦ
ꯎꯝ ꯑꯗꯨ ꯂꯣꯏꯅꯃꯛꯛꯇꯤ ꯀꯧꯇꯥ ꯕꯣꯇꯜ ꯁꯤꯟꯇꯔ ꯐ꯭ꯔꯦꯁ ꯎꯝ ꯀꯣꯟꯇꯦꯟ ꯌꯥꯎ ꯂꯩꯑꯦꯅꯥ ꯑꯗꯨꯒꯨꯝꯕꯑ ꯂꯣꯏ ꯉꯪꯕꯨꯗꯤ ꯉꯪꯕꯁꯨ ꯄꯨꯡꯍꯜꯂꯔꯣꯏꯕ ꯂꯨꯝꯒꯅꯤꯕ ꯌꯥꯝꯅ ꯑꯗꯨꯗꯤ
ꯎꯝ
ꯍꯣꯅꯥ ꯑ ꯈꯪꯗꯦꯗ ꯑꯩ ꯑꯗꯨꯝ ꯑꯩꯒꯤ ꯏꯆꯦ ꯑꯃꯅꯁꯨ ꯑꯩꯉꯣꯟꯗ ꯍꯥꯏꯔꯛꯄ ꯅꯪꯒꯤ ꯅꯣꯏ ꯃꯥꯅ ꯐꯖꯅ ꯁꯦꯝꯃ ꯅꯪꯒꯤ ꯊꯥꯅꯤꯉꯥꯏꯅꯦꯅ ꯊꯝꯍꯧꯕꯅꯤꯅꯥꯏꯔꯛꯄ ꯍ
ꯀꯧꯇꯥꯥ ꯀꯌꯥꯅꯣ ꯍꯥꯏꯁꯦ
ꯃꯥꯡꯈ꯭ꯔꯥ ꯀꯅꯤꯗ ꯑꯩꯒꯤꯗꯤ ꯁꯦꯟꯇꯔꯐ꯭ꯔꯦꯁ ꯀꯤ ꯀꯣꯟꯇꯦꯅꯔ ꯑꯃꯗꯣ
ꯎꯝ ꯃꯍꯤ ꯌꯥꯎꯕꯤꯔꯕ
ꯃꯍꯤ ꯃꯍꯤꯗꯨ ꯈꯔꯗꯤ ꯂꯩꯒꯅꯤ ꯑꯗꯨ ꯑꯣꯏꯔꯁꯨ ꯃꯍꯤ ꯂꯩꯗꯕ ꯂꯥꯏꯠ ꯃꯍꯤ ꯂꯩꯥꯏꯇꯕꯒꯨꯝꯅ ꯇꯧꯔꯅꯤꯕ ꯍꯟꯗꯛꯀꯤꯗꯨꯅ
ꯍꯨꯝ ꯆꯥꯅꯤꯡꯉꯦ
ꯂꯨꯆꯨꯅ ꯅꯍꯥꯟ ꯄꯨꯔꯛꯄꯗꯣ ꯅꯪ ꯈꯪꯗꯕ꯭ꯔꯥ
ꯀꯝꯀꯥꯟꯗ ꯄꯨꯔꯛꯈꯤꯕ
ꯇꯨ ꯊꯥꯎꯖꯟ ꯇ꯭ꯋꯦꯟꯇꯤ ꯐꯣꯔ ꯃꯥꯅꯦ ꯉꯥ ꯄꯨꯔꯛꯑꯒ ꯑꯈꯣꯏꯒ ꯈꯤꯛ ꯈꯤꯖꯤꯛ ꯆꯥꯏꯕꯩ ꯍꯤꯠ ꯀꯨꯝꯕꯅꯦ ꯎꯝ ꯑ ꯎ
ꯑꯁꯤꯡꯕ ꯑꯣꯏꯅ ꯆꯥꯅꯤꯡꯉꯦ ꯎꯝ
ꯑꯗꯨ ꯑꯁꯤꯠꯂꯒꯤ ꯑꯀꯔ ꯁꯦꯝꯕ ꯏꯁꯇꯥꯜꯗꯨꯗꯤ ꯑꯗꯨꯒ ꯃꯍꯤꯁꯨ ꯌꯥꯝ ꯂꯩꯌꯦꯕ ꯑꯗꯨꯒꯤ ꯗꯨꯗꯤ ꯍꯥꯎꯕꯒꯤꯅꯤꯗ
ꯍꯦꯜ ꯆꯥꯕꯅꯗꯤ ꯌꯥꯝ ꯍꯥꯎꯕꯅꯦꯕ
ꯑ ꯄ꯭ꯔꯦꯁꯅ ꯍꯦꯟꯅ ꯍꯥꯎꯋꯦ
ꯍꯧꯖꯤꯛꯗꯤ ꯀꯔꯤ ꯊꯕꯥꯛ ꯆꯥꯎꯕ꯭ꯔꯣ
ꯆꯥꯗꯤ
ꯐꯦꯕ꯭ꯔꯀ
ꯑ
ꯍꯌꯦꯡ ꯍꯪꯆꯤꯠ ꯑꯗꯨꯝ ꯕꯤꯖꯤ ꯇꯥꯎꯕ ꯍꯧꯔꯒꯦꯔꯣ ꯅꯍꯪ
ꯍꯌꯦꯡ ꯈꯪꯗꯦ ꯍꯣꯏ ꯄꯣꯠ ꯂꯣꯏꯁꯟꯕ ꯈꯣꯠꯆꯟꯕ ꯇꯧꯕꯒꯤ ꯍꯪꯆꯤꯠꯇꯒꯤ ꯍꯪꯆꯤꯠ ꯃꯁꯦꯝ ꯑ ꯉꯁꯤ ꯗꯦꯠ ꯀꯌꯥꯅꯣ ꯇꯋ꯭ꯦꯐ ꯅꯠꯇ꯭ꯔꯣ ꯐꯣꯔꯇꯤꯟ ꯐꯣꯔꯇꯤꯟ ꯐꯤꯐꯇꯤꯟ ꯐꯤꯐꯇꯤꯟꯗꯒꯤꯗꯤ ꯐꯥꯎꯕꯅꯤ
ꯎꯝ ꯊꯥꯔꯇꯤꯟ ꯐꯣꯔꯇꯤꯟ ꯐꯥꯎꯗꯤ ꯑꯩ ꯅꯪꯕꯨ ꯈꯔ ꯈꯔꯗꯤ ꯇꯋꯤꯗ ꯋꯥꯔꯤ ꯁꯥꯟꯅꯒꯦꯀꯣ
ꯍꯣꯏ ꯍꯣꯏ
ꯑꯃ ꯑꯅꯤ ꯑꯃ ꯑꯅꯤ
ꯑꯩꯒꯤꯁꯨ ꯑꯅꯤ ꯑꯍꯨꯝꯇꯪ ꯉꯥꯏꯔꯕꯅꯦ ꯑꯗꯣ ꯑꯃꯗꯗꯤ ꯑꯦꯀꯥꯎꯟ ꯑꯃꯗꯗꯤ ꯌꯥꯗꯕ꯭ꯔ ꯃꯥꯜꯂꯦ ꯈꯪꯗꯦꯁꯦ
ꯑꯣ ꯅꯪꯒꯤ ꯃꯔꯨꯞꯇ ꯊꯥꯔꯕ꯭ꯔꯥ
ꯍꯥꯗꯔꯤ ꯀꯩꯅꯣ ꯇꯧꯕ ꯄꯦꯟꯗꯤꯡ ꯀꯩꯒꯨꯝꯕ ꯂꯩꯕ ꯃꯥꯜꯂꯦ ꯑꯩꯁꯨ ꯈꯪꯗꯦ
ꯑꯣ ꯑꯩꯁꯤꯁꯨ ꯈꯔ ꯊꯨꯅ ꯂꯣꯍꯟꯅꯤꯡꯆ꯭ꯔꯦꯕ ꯑꯁꯤ
ꯍꯣꯏ
ꯑꯗꯨ
ꯅꯪꯗꯤ ꯐꯅꯌꯥꯝ ꯗꯨꯝ ꯐꯪꯉꯝꯃꯅꯤ
ꯍꯣꯏ ꯑꯗꯨꯕꯨ
ꯑꯩꯒꯤꯗꯤ ꯋꯥꯠꯂꯤ ꯌꯥꯝꯅ ꯑꯃꯈꯛꯇꯅꯦ ꯑꯩꯗꯤ ꯂꯣꯏꯗ ꯉꯥꯏꯔꯤ
ꯎꯝ ꯑꯗꯨ ꯍꯟꯗꯛꯀꯤ ꯃꯤꯒꯤ ꯃꯤꯁꯤꯡꯒꯤ ꯇꯥꯎꯕ ꯌꯥꯗ꯭ꯔꯕꯒꯤ ꯃꯤ ꯈꯔ ꯌꯥꯝꯗ꯭ꯔꯦꯕ
ꯀꯩꯗꯧꯕ
ꯑ ꯃꯣꯏꯒꯤꯗꯣ ꯀꯣꯒꯨꯝꯕ ꯇꯥꯎꯕ ꯌꯥꯗ꯭ꯔꯦꯕ ꯔꯤꯁꯤꯞꯇꯨ ꯀꯥꯎꯕ ꯌꯥꯗ꯭ꯔꯦ ꯂꯤꯃꯤꯠ ꯁꯨꯈꯔ꯭ꯦ ꯂꯤꯃꯤꯠ ꯁꯨꯈꯔꯦ ꯑꯗꯨꯅ ꯀꯣꯛꯄꯒꯤꯀꯣ
ꯎꯝ
ꯍꯪ ꯕꯤ ꯔꯥꯁ ꯀꯥꯕ ꯃꯥ
ꯎꯣꯡ ꯇꯥꯗ꯭ꯔꯗꯗ
ꯎ ꯇꯗꯦ ꯐꯣꯟ ꯃꯈꯣꯟꯅꯅꯦ
ꯍꯨꯔꯨ ꯐꯨꯔꯨ ꯇꯧꯋꯦꯕ
ꯎꯝ ꯃꯈꯣꯟ ꯀꯕ꯭ꯔꯥ
ꯑꯗꯨꯝ ꯃꯔꯛ ꯃꯔꯛꯇ ꯃꯈꯣꯟ ꯇꯥꯏ
ꯎ ꯑꯩꯅ ꯂꯨꯆꯨꯟ ꯈꯣꯏꯒꯤ ꯀꯥꯗ ꯆꯪꯉꯒ ꯇꯥꯎꯕꯒꯤ
ꯑꯣ ꯅꯣꯏꯅꯦ ꯃꯤꯒ ꯂꯥꯝ ꯂꯩꯔꯝꯕꯅꯦ ꯑꯣ ꯀꯩꯅꯣ ꯂꯩꯔꯝꯒꯅꯤ
ꯑ ꯑꯗꯨꯒꯤ ꯑꯩꯈꯣꯏꯒꯤ ꯔꯨꯝꯗꯗꯤ ꯂꯥꯏꯔꯤꯛ ꯄꯥꯍꯕ ꯇꯨꯝꯍꯥꯎꯕ ꯃꯤ ꯂꯥꯏꯕꯒꯤꯀꯣ
ꯎꯝ ꯀꯩꯅꯣ ꯂꯥꯛꯑꯕꯣ ꯖꯨꯅꯤꯌꯔ ꯑꯩꯈꯣꯏ ꯖꯨꯅꯤꯌꯔ ꯑꯉꯥꯡꯗ
ꯑꯥ ꯑꯗꯨꯁꯨ ꯑꯁꯤꯗꯒꯤ ꯂꯣꯏꯁꯤꯅꯤꯡꯕꯒꯤ ꯍꯣꯠꯅꯕꯗꯅꯦꯕ ꯂꯥꯏꯔꯤꯛꯁꯦ ꯄꯥꯅꯤꯡ ꯄꯥꯅꯤꯡ ꯄꯥꯄꯥ ꯍꯥꯎꯗꯤ ꯍꯥꯎꯅꯤꯡꯉꯦꯁꯤ ꯇꯨ ꯑꯃꯨꯛ ꯀꯁꯨ ꯁꯤꯗꯁꯨ ꯑꯗꯨꯝ ꯇꯧꯅꯤꯡꯂꯒ ꯂꯩꯥꯌꯦꯕ ꯑꯩ
ꯎ ꯃꯤꯁꯦ ꯌꯥꯝ ꯐꯪꯉꯝꯅꯤꯅ ꯈꯣꯡꯉꯨꯞꯀ ꯂꯩꯩꯈꯥꯏꯗꯅ ꯍ
ꯍꯥꯥ
ꯌꯥꯝ ꯐꯪꯉꯅꯤꯅ ꯇꯣꯂꯣꯞ ꯆꯥꯔꯕꯅꯤꯅ ꯃꯤꯗꯤ ꯈꯣꯡ ꯀꯔꯩ ꯈꯥꯏꯕ
ꯍ
ꯎꯝ
ꯇꯣꯂꯣꯞ ꯏꯃꯥꯟꯅꯕꯤꯅ ꯏꯃꯥꯟꯅꯕꯤꯒꯤ ꯄꯁ ꯋꯥꯏꯑꯕꯅꯤꯗ
ꯀꯩꯅꯣꯗꯒꯤ ꯆꯦꯜꯂꯤꯔꯣ ꯑꯃ ꯏꯟꯁꯇꯥꯒ꯭ꯔꯥꯝꯒꯤ ꯀꯩꯅꯣꯗꯣ
ꯍꯟꯗꯇꯨꯅ ꯇꯥꯡꯈꯨꯜꯒꯤ ꯅꯨꯄꯤ ꯃꯥꯜꯂꯦ ꯑꯩꯅ ꯆꯦꯟꯕꯗꯨ ꯆꯣꯏꯁ ꯑꯣꯐ ꯌꯔ ꯀꯤꯛꯁ ꯍꯦ
ꯂꯤꯚꯤꯡ ꯇꯥꯏꯠꯁ ꯈꯨꯊꯥꯡꯗ ꯂꯧꯋꯦ ꯑꯥꯎ
ꯥꯉꯦ ꯇꯌꯦ
ꯑꯩꯁꯨ ꯑꯝꯇꯪꯗꯤ ꯂꯩꯅꯤꯡꯕꯅꯦꯕ ꯑꯗꯨꯗ ꯂꯩꯔꯔꯣꯏ ꯇꯨꯡꯖꯤꯜꯂꯅꯤ ꯄꯩꯁꯥ ꯆꯥꯥꯁ ꯆꯤꯅꯤ ꯌꯥꯝ ꯊꯨꯝꯃꯦꯗ
ꯂꯩꯔꯣ ꯅꯪ ꯁꯤꯁꯨ ꯑꯩꯈꯣꯏꯒꯤ ꯔꯨꯝ ꯑꯩꯈꯣꯏꯒꯤ ꯔꯨꯝ ꯂꯤꯁꯤꯡꯁꯦ ꯂꯣꯏ ꯑꯃ ꯈꯣꯡꯎꯞ ꯑꯃ ꯑꯃ ꯑꯃ ꯑꯃ ꯂꯩꯔꯦ ꯑꯗ
ꯍꯥꯍꯨ ꯃꯣꯏꯁꯨ ꯃꯌꯥꯝ ꯐꯪꯉꯕ
ꯍꯣꯏ ꯑꯗꯨꯝ ꯃꯔꯤ ꯃꯉꯥ
ꯃꯔꯤ ꯃꯉꯥ ꯐꯪꯉꯦꯕ ꯁꯤ ꯅꯩꯌꯦꯍꯦ
ꯎꯝ ꯑꯩꯒꯤ ꯗꯨꯁꯨ ꯈꯣꯡꯎꯞꯇꯣ ꯑꯍꯨꯝꯒ ꯑꯃꯅꯤ
ꯎꯝ
ꯄꯪꯁꯨ ꯈꯔ ꯅꯍꯥꯟ ꯅ ꯐꯖꯅ ꯇꯧꯔꯝꯃꯗꯤ ꯀꯃꯨꯛ ꯐꯥꯡꯅꯒꯦꯔꯥ ꯈꯪꯉ
ꯑꯩ ꯇꯜꯂꯒ ꯑꯗꯨꯝ ꯂꯩꯕꯩ ꯑꯗꯣ ꯍꯧꯖꯤꯛ ꯑꯃ ꯑꯩꯒꯤ-ꯑꯩ-ꯑꯩꯒꯤꯗ ꯁꯀꯦꯝ ꯇꯧꯈꯤꯕꯒꯤ ꯑꯩ ꯄꯩꯁꯥ ꯀꯥꯟꯅ ꯇꯥꯅꯤꯡꯉ
ꯎꯝ
ꯄꯥꯜꯂꯁꯦ ꯑꯗꯨꯗꯤ
ꯏꯃꯥꯟꯅꯕꯤ ꯑꯃꯒꯤꯁꯨꯅꯦ
ꯑꯪ
ꯏꯃꯥꯟꯅꯕꯤ ꯑꯃꯒꯤ ꯃꯆꯦ ꯑꯃꯁꯨ ꯑꯗꯨꯃꯥꯏꯅ ꯇꯧꯔꯒ ꯃꯥꯔꯀꯦꯇꯤꯡ ꯀꯩꯀꯥ ꯇꯧꯕꯒꯤ ꯃꯣꯏ ꯏꯁꯇꯣꯛ ꯃꯥꯔꯀꯦꯇꯤꯡ ꯇꯧꯕꯒꯤ